ꯍꯜꯂꯣ
ꯑꯥꯎ ꯀꯩꯗꯧꯔꯤꯅꯣ
ꯍꯜꯂꯣ
ꯇꯥꯏꯌꯦ ꯇꯥꯗ꯭ꯔꯣ
ꯍꯜꯂꯣ
ꯇꯥꯗ꯭ꯔꯣ ꯇꯥꯗ꯭ꯔꯣ
ꯇꯥꯔꯦ ꯇꯥꯔꯦ
ꯑꯣ ꯀꯩꯗꯧꯔꯤꯅꯣ
ꯐꯝꯃꯒ ꯕꯤꯚꯤ ꯇꯤꯕꯤ ꯌꯦꯡꯉꯝꯃꯤꯅꯦ
ꯇꯤꯕꯤ ꯌꯦꯡꯉꯦ
ꯎꯝ
ꯀꯔꯤ ꯐꯤꯂꯦꯝ ꯀꯔ ꯍꯧꯖꯤꯛꯄꯨ ꯇꯤꯚꯤ ꯌꯦꯡꯅꯔꯤꯕꯣ
ꯑꯦ ꯇꯤꯕꯤ ꯌꯦꯡꯕ ꯌꯥꯏ ꯀꯩꯅꯣ ꯋꯥꯔꯜ ꯀꯞ ꯄ꯭ꯔꯤꯚꯤꯌꯁ ꯌꯦꯡꯉꯤꯅꯦ
ꯇꯤꯚꯤ ꯌꯦꯡ ꯅꯥꯗ꯭ꯔꯕꯅꯦꯍꯦ ꯐꯣꯟ ꯃꯁꯥ ꯃꯁꯥꯒꯤ ꯐꯣꯟ ꯄꯥꯏꯅꯔꯕ ꯃꯇꯝꯁꯤꯗ
ꯐꯣꯟꯗ ꯌꯦꯡꯕꯗꯣ ꯃꯤꯠꯇꯣ ꯁꯣꯛꯑꯦꯅ ꯇꯧꯅꯤ
ꯍꯧꯖꯤꯛꯄꯨ ꯀꯔꯤ ꯑꯝ ꯂꯩꯒꯦ
ꯅꯦꯜꯐ꯭ꯂꯤꯛꯁ ꯅꯦꯠꯐ꯭ꯂꯤꯛꯁ ꯌꯦꯡ ꯌꯥꯏ ꯀꯩꯅꯣ ꯇꯤꯚꯤ ꯅꯨꯡꯉꯥꯏ ꯅꯨꯡꯉꯥꯏꯕ ꯁꯦ ꯁꯦꯕꯦꯔꯦꯖ ꯁꯦꯔꯤꯌꯦꯜ ꯐꯖꯥ ꯐꯖꯥꯕ ꯐꯤꯂꯝ ꯃꯌꯥꯝ ꯂꯩ
ꯑꯗꯣꯏꯁꯨ ꯐꯣꯟꯗꯗꯤ ꯏꯁꯥ ꯏꯊꯟꯇ ꯄꯥꯏꯔꯒ ꯑꯣꯠꯅꯤꯡꯕ ꯃꯐꯝꯗ ꯑꯣꯠ ꯂꯒ ꯄꯥꯏꯔ ꯌꯦꯡꯕ ꯅꯨꯡꯉꯥꯏꯗꯅ
ꯑꯈꯣꯏꯗꯤ ꯐꯦꯃꯤꯂꯤ ꯄꯨꯂꯞ ꯌꯦꯡꯕꯅ ꯅꯨꯡꯉꯥꯏ
ꯑꯩꯗꯤ ꯇꯤꯚꯤꯁꯦ ꯌꯦꯡꯕ ꯍꯩꯅꯗ꯭ꯔꯦ ꯍꯌꯦꯡꯕ ꯍꯩꯇ꯭ꯔꯦ
ꯎꯝ
ꯇꯤꯚꯤ ꯌꯦꯡꯕꯖꯦ ꯀꯌꯥ ꯌꯦꯡꯗꯦꯗ
ꯍꯥ ꯍꯣꯏ
ꯏꯟꯖꯥꯡꯁꯦ ꯏꯔꯣꯟꯕꯅꯦ ꯄꯐꯔ ꯑꯝꯅꯦ
ꯑꯥ
ꯑꯗꯒꯤ ꯑꯥ ꯀꯥꯡꯁꯣꯏ ꯑꯃꯅꯦ
ꯎꯝ ꯃꯊꯦꯜꯗꯤ ꯌꯥꯝꯃꯤꯍꯦ
ꯑꯥꯎ
ꯎꯁ
ꯌꯝꯗꯦꯗ ꯃꯊꯦꯟ ꯑꯍꯨꯝ ꯈꯛꯇꯅꯤꯗ
ꯏꯁ ꯀꯅꯥꯅ ꯊꯣꯡꯉꯤꯅꯣ
ꯈꯣꯏꯒꯤ ꯁꯤꯁꯇꯔꯅ
ꯃꯥꯗꯔ
ꯈꯣꯏ ꯁꯤꯁꯇꯔꯅ ꯊꯣꯡꯉꯦ
ꯑꯣ ꯅꯪꯗꯤ ꯍꯩꯇ꯭ꯔꯣ
ꯍꯩ ꯍꯩꯕꯨꯗꯤ
ꯇꯟꯕ ꯋꯥꯔꯣ
ꯇꯟꯕ ꯅꯠꯇꯦꯗ
ꯍꯧꯖꯤꯛꯀꯥꯟꯗꯤꯅꯦ
ꯊꯣꯡꯕꯗꯤ ꯑꯗꯨꯝ ꯊꯣꯡ ꯊꯣꯡꯉꯤꯗ ꯍꯥ
ꯍꯧꯖꯤꯛꯀꯥꯟꯗꯤ ꯅꯨꯄꯥꯅ ꯑꯌꯥꯝꯕ ꯆꯥꯛ ꯍꯤꯟꯖꯥꯡ ꯊꯣꯡꯕꯅꯦ
ꯎꯝ ꯉꯁꯤꯗꯣ ꯊꯕꯛꯇꯣ ꯑꯩ ꯁꯪꯗ꯭ꯔꯕ ꯑꯗꯨꯒꯤ
ꯉꯁꯤꯗꯤ ꯁꯟꯗꯦꯅꯦ ꯀꯔꯤ ꯀꯔꯤ ꯊꯕꯛ ꯂꯩꯒꯦ
ꯑꯩ ꯁꯣꯝꯗ ꯗ꯭ꯌꯨꯇꯤ ꯆꯠꯄ ꯑꯃ
ꯗ꯭ꯌꯨꯇꯤ
ꯍꯥ
ꯀꯔꯤ ꯀꯔꯤ ꯗ꯭ꯌꯨꯇꯤꯔꯣ
ꯇꯥꯗ꯭ꯔꯦ
ꯀꯩ ꯍꯥꯏꯅꯣ ꯇꯥꯗ꯭ꯔꯣ ꯑꯩꯅ ꯍꯥꯏꯁꯦ
ꯇꯥꯔꯦ ꯇꯥꯔꯦ
ꯀꯔꯤ ꯗ꯭ꯌꯨꯇꯤ ꯆꯠꯄꯅꯣꯕ
ꯍꯣꯁꯄꯤꯇꯥꯜꯗ
ꯑꯅꯥꯕ ꯂꯩꯕ꯭ꯔꯣ
ꯑꯧ
ꯑꯩꯁ ꯑꯅꯥꯕ ꯂꯩꯕꯖꯦ ꯋꯥꯕꯅꯤꯀꯣ ꯋꯣ ꯋꯥꯕꯅꯦ ꯑꯅꯥꯕ ꯌꯥꯎꯕꯁꯤꯗꯤ ꯀ꯭ꯌꯥꯝ ꯀꯟꯅ ꯅꯥꯔꯒꯦ
ꯈꯔ ꯑꯗꯨꯝ ꯀꯜꯂꯦ
ꯄꯥꯡꯒꯟ ꯀꯟꯕ ꯑꯗꯨꯃꯥꯏꯅ ꯀꯟꯕ꯭ꯔꯣ
ꯑꯁꯣꯟꯕꯗ ꯃꯥꯅ ꯀꯟꯕ ꯑꯁꯣꯟꯕꯗ ꯈꯔ ꯁꯥꯊꯤꯅ ꯀꯟꯕ
ꯑꯥ
ꯅꯣꯏꯗꯤ ꯀꯩ ꯃꯊꯦꯜ ꯆꯥꯔꯕ
ꯑꯩ ꯉꯁꯤꯗꯣ ꯉꯔꯥꯡꯒꯤ ꯑꯦꯟꯁꯥꯡ ꯂꯦꯝꯕ ꯆꯥꯏꯌꯦ
ꯉꯔꯥꯡ ꯀꯩ ꯆꯥꯒꯦ ꯍꯥꯏꯖꯦ
ꯉꯔꯥꯡꯗꯣ ꯁꯥ ꯍꯦꯟꯖꯥꯡ ꯊꯣꯡꯕ
ꯀꯩ ꯁꯥꯅꯣ ꯍꯥꯏꯖꯦ
ꯗꯣ ꯁꯟꯁꯥ
ꯑꯁ ꯌꯥꯝ ꯍꯥꯎꯕꯅꯦ
ꯍꯥꯎꯋꯦ ꯍꯣꯏ ꯁꯥꯅꯤꯅ ꯑꯗꯨꯝ ꯍꯥꯎꯋꯦ
ꯁꯥ ꯊꯣꯡꯕꯖꯦ ꯗꯨꯝ ꯍꯥꯎꯋꯦ ꯑꯗꯣ ꯁꯥ ꯊꯣꯡꯕꯖꯦ ꯌꯥꯝ ꯆꯥꯕꯖꯦ ꯐꯠꯇꯕꯅꯤꯀꯣ
ꯑꯦ ꯏꯁꯥ ꯀꯟꯗꯣꯏꯅꯦ ꯁꯥ ꯍꯦꯟꯖꯥꯡ ꯁꯥꯗꯤ
ꯁꯥ ꯌꯥꯝꯅ ꯆꯥꯔꯗꯤ ꯍꯛꯆꯥꯡ ꯃꯨꯞꯃꯦꯟ ꯈ ꯇꯧꯕ ꯇꯥꯔꯦ ꯂꯦꯡ ꯑꯣꯠꯄ ꯅꯠꯇ꯭ꯔꯗꯤ ꯁꯥ ꯌꯥꯝ ꯆꯥꯁꯤꯜꯂ ꯍꯛꯆꯥꯡꯖꯦ ꯂꯨꯝꯕꯅꯦꯕ
ꯃꯣꯠꯄ ꯌꯥꯝ ꯇꯧꯗ꯭ꯔꯁꯨ ꯆꯤꯟꯗꯤ ꯂꯦꯠꯇꯦꯗꯅ ꯉꯥꯡꯕꯖꯦ ꯇꯣꯏꯟꯇꯤ ꯐꯣꯔ ꯑꯋꯥꯔꯁ ꯑꯗꯨꯝ ꯉꯥꯡꯉꯒ ꯂꯩꯔꯝꯅꯤꯅ ꯑꯗꯨꯗ ꯑꯗꯨꯝ ꯏꯅꯔꯖꯤ ꯂꯣꯏꯟ ꯆꯠꯈ꯭ꯔꯦꯕ
ꯀꯅꯥ ꯀꯅꯥꯒ ꯉꯥꯡꯅꯩꯅꯣ ꯍꯥꯏꯖꯤꯕꯣ
ꯈꯪꯗꯦ ꯑꯗꯨꯝ ꯃꯤ ꯎꯕ ꯈꯨꯗꯤꯡ ꯑꯗꯨꯝ ꯎꯝ ꯋꯥ ꯉꯥꯡꯉꯤꯅꯤ ꯀꯩꯅꯣ
ꯏꯅꯔꯖꯤ ꯌꯥꯝ ꯆꯠꯄ꯭ꯔꯣ ꯍꯥꯏꯖꯦ
ꯏꯁ ꯋꯥ ꯌꯥꯝ ꯉꯥꯡꯕꯖꯦ ꯏꯅꯔꯖꯤ ꯌꯥꯝ ꯆꯠꯄꯅꯦ ꯅꯨꯡꯊꯤꯟ ꯀꯨꯝꯃꯦꯗꯅ ꯅꯨꯡꯗꯥꯡ ꯃꯝꯂꯤ ꯃꯝꯂꯤꯒꯨꯝꯕ ꯀꯨꯝ ꯑꯗꯨ ꯇꯥꯕ ꯃꯇꯝꯗꯗꯤ ꯑꯩꯁ ꯏꯁꯥꯖꯦ ꯂꯦꯡꯕ ꯉꯝꯗꯔꯦ ꯏꯅꯔꯖꯤ ꯑꯝꯇ ꯌꯥꯎꯗꯅ ꯑꯃꯨꯛ ꯆꯥꯊꯛ ꯆꯥꯁꯤꯟ ꯀꯩ ꯒꯩꯅꯣ ꯂꯩꯕ ꯆꯥꯁꯤꯟꯕꯅꯦ
ꯁꯟꯁꯥ ꯆꯥꯕꯗꯤ ꯀꯣꯂꯦꯁꯇꯦꯔꯣꯜꯟ ꯌꯥꯝ ꯋꯥꯡꯉꯦ ꯍꯥꯏꯕꯅꯤꯀꯣ
ꯑꯥꯏꯁ ꯍꯣꯏꯅꯦ
ꯑꯁꯦꯡꯕꯅꯦ
ꯀꯩꯒꯤꯅꯣ ꯑꯗꯨ ꯋꯥꯡꯉꯤꯗꯣ
ꯃꯥꯖꯦ ꯑꯈꯣꯏꯒꯤ ꯀꯔꯤ ꯍꯥꯏꯅꯤ ꯃꯉꯣꯟꯗ ꯌꯥꯎꯔꯤꯕ ꯄ꯭ꯔꯣꯇꯤꯟ ꯑꯗꯨꯗꯣ ꯃꯌꯥꯝ ꯇꯨꯝꯕ ꯈꯔ ꯋꯥꯏꯑꯦ ꯃꯥꯖꯦ
ꯑꯣ
ꯐꯤꯐꯇꯤ ꯅꯥꯏꯟꯗ
ꯑꯣꯛꯁꯥꯗꯤ
ꯍꯥ
ꯑꯣꯛꯁꯥꯗꯤ
ꯑꯣꯛꯁꯥꯅ ꯑꯃꯨꯛ ꯃꯥꯒꯤ ꯈꯥꯎꯗꯣ
ꯎꯝ
ꯑꯗꯨ ꯌꯥꯝꯅ ꯆꯥꯕ ꯐꯠꯇꯕ ꯄꯣꯂꯤ ꯐꯦꯇꯤ ꯌꯥꯝ ꯑꯣꯏꯒꯜꯂꯦ ꯃꯥꯖꯦ ꯑꯗ ꯕꯤ ꯄꯤꯗ ꯕꯤꯄꯤ ꯌꯥꯝ ꯇꯧꯒꯜꯂꯦꯕ ꯃꯥꯖꯦ ꯕꯤꯄꯤ ꯂꯩꯃꯤꯗꯤ ꯌꯥꯝ ꯄꯥꯛ ꯆꯥꯕ ꯌꯥꯗꯦ ꯃꯥꯖꯦ
ꯁꯤꯝ ꯚꯤꯔꯥꯅꯤ ꯑꯗꯨꯗꯤ ꯀꯗꯥꯏꯗꯒꯤ ꯑꯍꯥꯎꯕ ꯃꯌꯥꯝꯖꯤꯗꯤ
ꯍꯥꯎ ꯃꯌꯥꯝꯗꯣ ꯅꯥꯔꯛꯑꯗꯤ
ꯃꯤ ꯃꯤ ꯑꯣꯏꯕꯅꯤꯅ ꯑꯍꯥꯎꯕꯗꯤ ꯑꯗꯨꯝ ꯆꯥꯅꯤꯡꯉꯦ ꯗꯤ ꯀꯃꯥꯏ ꯇꯧꯒꯅꯤ
ꯆꯥꯔꯁꯨ ꯌꯥꯝ ꯆꯥꯗꯕ
ꯆꯥꯔꯗꯤ ꯌꯥꯝ ꯌꯥꯝ ꯆꯥꯅꯤꯡꯕ ꯈꯤꯇꯪ ꯈꯤꯇꯪ ꯆꯥꯕ ꯍꯩꯇꯦ ꯑꯩꯗꯤ ꯈꯤꯇꯪ ꯈꯤꯇꯪ ꯆꯥꯕ ꯍꯩꯇꯦ ꯆꯥꯔꯗꯤ ꯌꯥꯝ ꯌꯥꯝ ꯆꯥꯅꯤꯡꯕ
ꯇꯦꯡꯀꯣꯠ ꯑꯅꯤꯒ ꯆꯥꯕ꯭ꯔꯣ
ꯀꯔꯤ ꯍꯥꯕ
ꯁꯥ ꯇꯣꯡꯕ ꯇꯦꯡꯀꯣꯠ ꯑꯅꯤꯒ ꯆꯥꯊꯣꯛꯄ꯭ꯔꯕ
ꯑꯁ ꯑꯗꯨꯒꯨꯝꯕꯗꯤ ꯀꯔꯤꯁꯨ ꯅꯠꯇꯦꯍꯦ
ꯑꯥ
ꯑꯗꯨꯒꯨꯝꯕꯗꯤ ꯀꯔꯤꯁꯨ ꯅꯠꯇꯦ
ꯑꯁ ꯑꯗꯨꯗꯤ ꯅꯪ ꯀꯦꯖꯤ ꯑꯃ ꯃꯌꯥ ꯆꯥꯊꯣꯛꯑꯦ ꯑꯗꯨꯗꯤ
ꯆꯥꯏ ꯑꯗꯨꯝ
ꯑꯩꯁ
ꯆꯥꯢꯌꯦ ꯑꯩꯗꯤ ꯑꯗꯨꯝ ꯍꯥꯏꯗꯤ ꯊꯪ ꯆꯥꯛ ꯆꯥꯕ ꯊꯛꯄ ꯐꯕ ꯍꯥꯏꯕꯁꯤꯗꯤ ꯏꯁꯥ ꯐꯗꯨꯏ ꯅꯠꯇ꯭ꯔꯣ ꯆꯥꯕ ꯊꯛꯄ ꯈꯤꯇꯪ ꯈꯤꯇꯪ ꯆꯥꯔꯒ ꯅꯥꯒꯟꯕꯗꯣ ꯄꯥꯝꯕ꯭ꯔꯣ
ꯑꯗꯤ ꯅꯪ ꯌꯥꯝ ꯅꯣꯢ ꯃꯥꯂꯦ ꯅꯣꯢꯔꯝꯃꯅꯤ
ꯑꯩꯁꯦꯀꯣ ꯌꯥꯝ ꯆꯥꯔꯁꯨ ꯁꯨꯛ ꯅꯣꯏ ꯅꯣꯏꯌꯣ ꯌꯥꯗꯕ
ꯑꯁ ꯑꯗꯨꯏ ꯅꯪ ꯆꯥꯡ ꯐꯕ ꯆꯤꯡꯗ꯭ꯔꯦ ꯑꯗꯨꯗꯤ
ꯑꯦ ꯀꯩ ꯆꯤꯡꯅꯣ ꯑꯗꯨꯗꯤ ꯃꯤꯗꯤ ꯈꯤꯇꯪ ꯆꯥꯔꯁꯨ ꯑꯗꯨꯝ ꯅꯣꯏꯈꯠꯄ ꯂꯩꯌꯦꯗꯅ
ꯎꯝ
ꯑꯩꯗꯤ ꯌꯥꯝ ꯆꯥꯔꯁꯨ ꯅꯣꯢꯈꯠꯇꯦꯕ
ꯂꯤꯝꯗ ꯑꯗꯨꯝ ꯂꯩꯔꯦ ꯑꯗꯨꯗꯤ
ꯍꯥꯥ
ꯏꯁꯂꯤꯝ ꯐꯤꯠꯇ ꯑꯗꯨꯝ ꯂꯩꯔꯦ
ꯍꯣꯏ
ꯑꯁ ꯑꯗꯨ ꯅꯪ ꯌꯥꯗ꯭ꯔꯦ ꯌꯥꯝ ꯆꯥꯔꯖꯨ ꯅꯣꯏꯗ꯭ꯔꯗꯤ ꯀꯥꯟꯅꯗꯦ
ꯐꯔꯦꯗꯤ ꯀꯩꯅꯣ ꯏꯁꯥ ꯅꯣꯏꯔꯒ ꯂꯨꯝꯅꯕꯅꯤꯗꯅ ꯋꯥꯏꯗꯅ
ꯅꯪꯗꯤ ꯀꯩ ꯂꯝꯗꯩꯅꯣ
ꯑꯩꯁꯦ
ꯀꯩ ꯂꯝꯗꯩꯅꯣꯕ ꯅꯪꯖꯦ
ꯈꯪ ꯍꯥꯏꯔꯁꯨ ꯈꯪꯗꯧ ꯃꯥꯟꯗꯦꯗ ꯑꯩꯅ ꯍꯥꯏꯔꯁꯨ ꯈꯪ ꯈꯪꯗꯧ ꯃꯥꯟꯗꯦ ꯀꯣꯛꯀ ꯉꯥꯎ ꯐꯂꯑꯦ ꯈꯪꯗꯧꯕ ꯃꯥꯟꯗꯦꯕ ꯑꯩ ꯍꯥꯏꯔꯁꯨ
ꯀꯩꯒꯤ
ꯃꯤꯅ ꯇꯥꯟ ꯇꯥꯗꯕ ꯃꯐꯝꯅꯦꯕ
ꯏꯁ ꯃꯅꯤꯄꯨꯔꯗ ꯂꯩꯕ ꯂꯝꯕꯨ ꯀꯩꯗꯧ ꯈꯪꯉꯣꯏꯗꯣꯏꯅꯣ
ꯑꯦ ꯂꯣꯏꯅꯃꯛ ꯈꯪꯕ꯭ꯔꯣ ꯅꯪꯁꯦ ꯀꯥꯆꯤꯟ ꯀꯣꯏꯌꯥꯒꯁꯦ ꯂꯣꯏꯅ ꯈꯪꯕ꯭ꯔꯣ
ꯑꯩꯗꯤ ꯀꯩꯅꯣ ꯂꯧꯔꯦ ꯖꯣꯒ꯭ꯔꯥꯐꯤ ꯂꯧꯔꯦ ꯖꯨꯂꯣꯖꯤ
ꯑꯦ ꯖꯨꯒ꯭ꯔꯥꯐꯤ ꯖꯨꯂꯣꯖꯤ ꯂꯧꯋꯦ ꯍꯥꯏꯔꯒ ꯁꯥꯏꯟꯁ ꯂꯧꯋꯦ ꯍꯥꯏꯔꯒ ꯃꯤ ꯑꯅꯥꯕꯒꯤ ꯂꯣꯏ ꯈꯪꯕ꯭ꯔꯣ ꯁꯥꯏꯟꯇꯤꯐꯤ ꯁꯤ ꯂꯣꯏꯅ ꯀꯔꯤ ꯀꯔꯥ ꯂꯣꯏ
ꯑꯩꯗꯤ ꯂꯝꯖꯦ ꯔꯤꯁꯥꯔꯁ ꯌꯥꯝ ꯇꯧꯋꯦꯕ ꯀꯥꯏꯗꯩ ꯀꯩ ꯂꯩ ꯑꯗꯩ ꯅꯦꯠꯇ ꯌꯦꯡꯉꯒ ꯊꯤꯒꯜꯂꯦꯕ ꯑꯩ
ꯑꯗꯨ ꯑꯣꯏꯔꯗꯤ
ꯊꯤ ꯌꯥꯏꯗꯨꯗꯤ ꯒꯨꯒꯜ ꯃꯦꯞꯇ
ꯊꯤꯕ ꯌꯥꯔꯁꯨ ꯂꯝ ꯂꯣꯏꯅꯃꯛꯇꯤ ꯒꯨꯒꯜꯗꯗꯤ ꯑꯦꯠ ꯇꯧꯗꯦꯗꯅ
ꯇꯧꯋꯦ ꯇꯧꯋꯦ
ꯇꯧꯗꯕꯅꯦ
ꯅꯣꯅꯦ ꯗꯤꯁꯇ꯭ꯔꯤꯛꯂꯣ ꯀꯩ ꯗꯤꯁꯇ꯭ꯔꯤꯛꯅꯣ
ꯑꯃ ꯍꯦꯛꯇ ꯑꯣꯏꯕ ꯌꯥꯕ ꯗꯤꯁꯇ꯭ꯔꯤꯛꯅꯤꯗ ꯑꯩꯈꯣꯏꯗꯤ
ꯍꯥ
ꯑꯃ ꯍꯦꯛꯇ ꯑꯣꯏꯕ ꯌꯥꯏꯌꯦ
ꯑꯗꯨ ꯗꯤꯁꯇ꯭ꯔꯤꯛ ꯑꯝ ꯂꯩꯔꯝꯅꯤꯅ ꯗꯤꯁꯇ꯭ꯔꯤꯛꯇꯨꯗꯤ ꯑꯩ ꯍꯥꯏꯔꯛꯀꯗꯣꯏꯅꯤ
ꯈꯪꯉꯣꯏꯌꯦ
ꯍꯥꯏꯔꯛꯎꯅꯦ ꯍꯥꯏꯔꯛꯑꯣꯅꯦ ꯍꯥꯏꯕꯤꯔꯛꯀꯦꯅꯦ ꯗꯤꯁꯇ꯭ꯔꯤꯛꯇꯨꯅ ꯅꯪꯅ ꯂꯝꯗꯣ ꯍꯥꯏꯔꯛꯑꯣ ꯗꯤꯁꯇ꯭ꯔꯤꯛꯇꯣ ꯍꯥꯏꯕꯤꯔꯛꯀꯦꯅꯦ
ꯑꯩ ꯂꯝ ꯑꯩ ꯂꯝ ꯍꯥꯏꯕꯤꯔꯒꯦ ꯅꯪ ꯀꯔꯤ ꯊꯥꯕꯤꯒꯦ ꯍꯥꯏꯅꯣ ꯁꯥ ꯁꯥ ꯀꯦꯖꯤ ꯃꯉꯥ ꯇꯔꯨꯛꯀꯨꯝꯕ ꯊꯥꯔꯛꯀꯦ ꯍꯥꯏꯔꯣ
ꯊꯥꯔꯛꯀꯗꯣꯏꯅꯦ ꯑꯦꯗ꯭ꯔꯦꯁꯇ ꯀꯣꯔꯤꯌꯥꯔꯗ ꯊꯥꯔꯛꯀꯦ
ꯃꯨꯛꯕꯥꯥꯡ ꯇꯧꯔꯒ ꯚꯤꯗꯤꯑꯣꯗ ꯊꯥꯒꯠꯂꯛꯄꯤꯒꯦꯅꯦꯁ ꯌꯨꯇꯨꯞ ꯆꯦꯅꯦꯜꯒ ꯍꯥꯡꯉꯒ ꯅꯨꯡꯁꯤꯔꯕ ꯏꯃꯥꯟꯅꯕꯤ ꯏꯃꯥꯟꯅꯕ ꯃꯥꯅ ꯊꯥꯕꯤꯔꯛꯄ ꯁꯥꯅꯤ ꯍꯥꯏꯔꯒ ꯊꯥꯒꯠꯂꯛꯑꯒ ꯀꯃꯥꯏꯅ
ꯉꯁꯤꯗꯤ ꯃꯨꯛꯕꯥꯡ ꯇꯧꯖꯔꯒꯦ ꯑꯩꯒꯤ ꯐ꯭ꯔꯦꯟ ꯑꯃꯅ ꯊꯥꯕꯤꯔꯛꯄꯅꯦ ꯑꯣꯛꯁꯁꯦꯅ ꯀꯣ
ꯍꯣꯏ ꯑꯗꯨꯃꯥꯏꯅ ꯊꯥꯒꯠꯀꯦꯅꯦ ꯑꯩꯁꯨ ꯍꯣꯏ ꯃꯌꯥꯝꯒꯤ ꯃꯌꯥꯝꯒꯤ ꯁꯔꯨꯛꯁꯨ ꯑꯩꯅ ꯂꯣꯏꯅ ꯑꯗꯨꯝ ꯆꯥꯕꯤꯔꯒꯦ ꯀꯦ ꯍꯥꯏꯅ ꯃꯨꯛꯕꯥꯥꯡꯁꯦ ꯆꯥꯕꯗꯤ ꯐꯖꯩꯀꯣ ꯃꯣꯏꯒꯤꯁꯦ ꯀꯃꯥꯏꯅ ꯆꯥꯔꯤꯖꯥꯠꯅꯣ ꯃꯨꯛꯕꯥꯡ ꯇꯧꯕ ꯃꯤꯁꯤꯡꯁꯦ
ꯀꯗꯥꯏꯗ ꯊꯝꯖꯤꯜꯂꯤꯅꯣꯕ ꯃꯣꯏꯅ ꯆꯥꯁꯤꯜꯂꯤꯕ ꯃꯌꯥꯝꯁꯦ
ꯈꯪꯗꯦ ꯀꯗꯥꯏꯗ ꯊꯝꯃꯤꯔ ꯅꯥꯀꯟ ꯅꯥꯀꯟꯗ ꯌꯦꯞꯄꯤꯔ
ꯌꯣꯠꯁꯤꯟꯗꯕꯤꯗ ꯀꯃꯥꯏꯅ
ꯅꯪꯒꯟꯗ ꯌꯦꯞꯄ ꯇꯝꯃꯤꯔꯥ ꯆꯈꯥꯎ ꯔꯤꯕꯔꯗꯒ ꯈꯥꯏꯖꯤꯜꯂꯤꯔ ꯈꯪꯗꯦ
ꯑꯗꯨꯅꯤ ꯀꯃꯥꯏꯅ ꯆꯥꯏ
ꯃꯣꯏꯗꯤ ꯌꯥꯝ ꯆꯥ ꯆꯜꯂꯒ ꯃꯣꯏꯗꯤ ꯍꯩꯒꯨꯝꯕꯗꯤ ꯌꯥꯝ ꯆꯥꯔꯝꯅꯤ ꯃꯣꯏꯗꯤ꯫ ꯗꯥꯏꯖꯦꯁ ꯇꯧꯅꯕꯀꯣ꯫
ꯑ ꯑꯁ ꯑꯣꯅꯤꯡꯉꯤꯗ ꯌꯥꯝ ꯆꯥꯔꯁꯨ ꯀꯣ꯫
ꯎꯝ
ꯌꯥꯝ ꯆꯥ ꯐꯄꯣꯇꯦꯗ꯫
ꯑꯁ ꯑꯗꯨꯃꯥꯏꯅꯒ ꯆꯥꯔꯗꯤ ꯑꯁ ꯅꯣꯏꯈꯠꯄ ꯏꯁꯥ ꯆꯥꯎꯈꯠꯄꯖꯤꯗꯤ ꯏꯁ ꯍꯞꯇꯥꯗ ꯍꯥꯏꯔꯅꯤ ꯅꯨꯃꯤꯠ ꯑꯃꯥ ꯅꯤꯗ ꯑꯗꯨꯝ ꯀꯥꯝꯊꯣꯔꯛꯇꯧ ꯃꯥꯜꯂꯦ ꯏꯁꯥꯁꯦ꯫
ꯎꯝ ꯅꯪ ꯀꯥꯝꯅꯕ ꯊꯥꯕꯤꯔꯛꯀꯦ ꯑꯦꯗ꯭ꯔꯦꯁ ꯍꯥꯏꯔꯑꯣ꯫
ꯅꯪꯅ ꯑꯗꯨ ꯂꯩꯔꯒ ꯍꯥꯟꯅ ꯄꯦꯛꯀꯤꯡ ꯇꯧꯔꯒ ꯐꯣꯇꯣ ꯍꯥꯟꯅ ꯊꯥꯔꯛꯑꯣ꯫ ꯔꯦꯗꯤꯗ ꯊꯝꯃꯦ ꯍꯥꯏꯕꯒꯤꯗꯣ ꯑꯗꯨ ꯐꯣꯇꯣ ꯊꯥꯔꯑꯦꯗꯨꯅꯥ ꯑꯩꯅ ꯂꯣꯀꯦꯁꯟꯗ ꯆꯞ ꯊꯥꯔꯑꯅꯤ꯫ ꯑꯗꯨ ꯅꯪ ꯂꯩꯗ꯭ꯔꯤ ꯕꯥꯎꯗꯤ ꯑꯩ ꯅꯪꯕꯨ ꯊꯥꯖꯕ ꯉꯝꯃꯣꯏꯕ꯫